ꯇꯥꯕ꯭ꯔꯣ꯫
ꯇꯥꯏ ꯇꯥꯏ ꯅꯈꯣꯟꯗꯣ ꯁꯦꯡꯗꯦꯅꯦ꯫
ꯑꯣ ꯁꯦꯡꯉꯕꯣ ꯍꯧꯖꯤꯛꯇꯤ꯫
ꯎꯝ ꯁꯦꯡꯉꯦ꯫
ꯎꯝ ꯎꯝ ꯀꯩꯗꯧꯔꯤꯒꯦ꯫
ꯐꯝꯃꯒ ꯂꯩꯅꯦꯍꯦ꯫
ꯁꯨꯝ ꯂꯩꯔꯤꯌꯦ ꯌꯨꯝꯗ꯫
ꯎꯝ ꯆꯥꯛꯇꯤ꯫
ꯆꯥꯛꯇꯤ ꯆꯥꯔꯦ ꯍꯧꯖꯤꯛꯇ꯫
ꯑꯣ ꯆꯥꯔꯦ ꯆꯥꯔꯦ
ꯎꯝ ꯎꯝ꯫
ꯀꯩ ꯃꯊꯦꯜ ꯆꯥꯔꯒꯦ ꯅꯪꯗꯤ꯫
ꯑꯩꯈꯣꯏꯗꯤ ꯏꯔꯣꯟꯕ ꯆꯥꯏ ꯉꯁꯤꯗꯤ꯫
ꯌꯥꯝ ꯍꯥꯎꯕꯅꯤꯅꯦ ꯏꯔꯣꯟꯕꯗꯤ꯫
ꯌꯥꯝ ꯍꯥꯎꯗꯦꯗ ꯄꯪꯊꯣꯡꯗ ꯊꯣꯡꯉꯤꯅꯤ꯫
ꯑꯣ꯫ ꯅꯨꯡꯉꯥꯏꯔꯤ꯫
ꯅꯪ ꯅꯨꯡꯉꯥꯏꯔꯤꯌꯦ ꯅꯪꯗꯤ ꯅꯨꯡꯉꯥꯏꯔꯤꯕꯣ꯫
ꯑꯩꯗꯤ ꯅꯨꯡꯉꯥꯏꯇꯦꯅꯦ꯫
ꯀꯩꯒꯤꯅꯣ꯫
ꯈꯪꯗꯦꯅꯦ꯫
ꯅꯨꯡꯉꯥꯏ ꯅꯨꯡꯉꯥꯏꯅ ꯂꯩꯌꯣ꯫
ꯇꯝꯕ ꯇꯥꯔꯦ ꯅꯨꯡꯉꯥꯏ ꯅꯨꯡꯉꯥꯏꯅ ꯂꯩꯕ꯫
ꯎꯝ꯫
ꯍꯔꯥꯎꯕ꯭ꯔꯣ ꯁꯤꯒꯤ ꯑꯦꯞꯁꯦ ꯖꯣꯏꯟ ꯇꯧꯔꯒ꯫
ꯌꯥꯝ ꯍꯔꯥꯎꯋꯦꯅꯦ꯫
ꯅꯈꯣꯟꯗꯣ ꯌꯥꯝ ꯀꯟꯗꯦꯍꯦ ꯉꯁꯤꯁꯦ ꯀꯔꯤ ꯇꯧꯕꯖꯥꯠꯅꯣ ꯈꯪꯗꯦ꯫
ꯇꯥꯕ꯭ꯔꯣ꯫
ꯇꯥꯗꯤ ꯇꯥꯏꯌꯦ ꯌꯥꯝ ꯀꯩꯅꯣ ꯅꯍꯥꯟ ꯑꯗꯨꯃꯥꯏꯅ ꯇꯥꯗꯕ꯫
ꯑꯣ ꯑꯣ꯫
ꯌꯥꯔꯦ ꯌꯥꯔꯦ ꯈꯔ ꯈꯔꯗꯤ ꯑꯗꯨꯝ ꯇꯥꯏꯗ ꯑꯁꯤ ꯐꯣꯟꯁꯦ ꯊꯝꯕ ꯌꯥꯗ꯭ꯔꯤꯀꯣ ꯄꯨꯡ ꯇꯥꯗ꯭ꯔꯤ ꯐꯥꯎ
ꯑꯣ ꯑꯣ ꯊꯝꯃꯔꯣꯏ ꯊꯝꯃꯔꯣꯏ ꯎꯝ ꯎꯝ ꯎꯝ
ꯎꯝ
ꯅꯪꯗꯤ ꯍꯧꯖꯤꯛ ꯀꯩꯗꯧꯔꯤꯒꯦ꯫
ꯐꯝꯃꯒ ꯅꯪ
ꯎꯝ ꯎꯝ
ꯎꯝ
ꯉꯁꯤꯗꯤ ꯅꯣꯏꯗꯤ ꯀꯩ ꯌꯦꯟꯁꯥꯡ ꯆꯥꯔꯒꯦ꯫
ꯑꯩꯈꯣꯏꯀꯣ ꯁꯧꯒ꯭ꯔꯤ ꯌꯦꯟꯁꯥꯡ ꯆꯥꯏ꯫
ꯑꯦ ꯃꯊꯟꯗ ꯁꯤꯁꯦ ꯑꯣꯐ ꯇꯧꯗꯣꯏꯔꯥ꯫
ꯇꯧꯒꯅꯤ ꯍꯣꯏ ꯄꯨꯡ ꯇꯥꯔꯀꯥꯟꯗꯀꯣ ꯃꯊꯟꯇ ꯃꯨꯠꯀꯅꯤ꯫ ꯄꯨꯡ ꯃꯤꯅꯤꯠꯁꯦ ꯃꯤꯅꯤꯠ ꯑꯅꯤ ꯁꯨꯔꯦ ꯍꯧꯖꯤꯛꯀꯣ꯫
ꯑ ꯑꯣ
ꯃꯤꯅꯤꯠ ꯑꯥ ꯇꯔꯥ ꯏꯂꯚꯦꯟ ꯏꯂꯚꯦꯟ ꯇꯨꯋꯦꯜ ꯑꯗꯨꯋꯥꯏ ꯌꯥꯎꯔꯗꯤ ꯃꯊꯟꯇ ꯑꯃ ꯃꯨꯠꯂꯛꯈ꯭ꯔꯅꯤ
ꯑꯦ ꯑꯦ
ꯎꯝ
ꯀꯩꯅꯣꯁꯨ ꯌꯥꯎꯔꯕꯅꯤꯀꯣ ꯑꯩꯈꯣꯏ ꯃꯌꯥꯝꯗꯣ꯫
ꯎꯝ ꯅꯪ ꯗꯦꯂꯤ ꯇꯥꯛꯁꯇꯣ ꯅꯪ ꯀꯩꯅꯣ ꯀꯌꯥ ꯊꯥꯔꯛꯄ꯭ꯔꯥ ꯐꯥꯏꯚ ꯊꯥꯔꯛꯄ꯭ꯔꯥ
ꯈꯪꯗ꯭ꯔꯤꯅꯦ ꯌꯦꯡꯗ꯭ꯔꯤꯅꯦ ꯑꯗꯨꯗꯤ
ꯑꯣ
ꯎꯝ ꯎꯝ ꯉꯁꯤ ꯍꯦꯛꯇ ꯑꯩ ꯀꯩꯅꯣ ꯇꯧꯕꯒꯤꯀꯣ
ꯎꯝ
ꯎꯝ ꯎꯝ ꯅꯣꯡꯗꯤ ꯀꯃꯥꯏꯅ ꯇꯧꯒꯦ ꯅꯣꯡ ꯆꯨꯕ꯭ꯔꯥ ꯑꯗꯗꯤ
ꯉꯁꯥꯏ ꯑꯌꯨꯛꯇꯤ ꯅꯨꯡꯁꯥ ꯌꯥꯝꯅ꯫ ꯀꯩꯅꯣ ꯊꯣꯛꯑꯝꯕꯅꯦ ꯍꯧꯖꯤꯛꯇꯤ ꯈꯔ ꯀꯅꯣ ꯇꯧꯈ꯭ꯔꯦ
ꯑꯣ ꯑꯣ ꯑꯩꯈꯣꯏꯁꯨ ꯑꯁ ꯉꯁꯤꯗꯤ ꯅꯨꯡ ꯅꯨꯡꯁꯥ ꯌꯥꯝ ꯀꯥꯏ ꯎꯝ ꯎꯝ
ꯑꯁꯣꯝꯗꯗꯤ ꯅꯣꯏꯔꯣꯝꯗꯗꯤ꯫
ꯑꯩꯈꯣꯏꯔꯣꯝꯗꯗꯤ ꯉꯁꯤꯗꯤ ꯑꯁ ꯋꯦꯗꯔꯗꯤ ꯌꯥꯝ ꯅꯨꯡꯉꯥꯏꯔꯦ
ꯎꯝ
ꯌꯥꯝ ꯁꯥꯔꯒ ꯀꯣ
ꯎꯝ
ꯑꯩꯁꯨ ꯍꯧꯖꯤꯛ ꯉꯥꯏꯇꯪ ꯂꯩꯔꯗꯤ ꯀꯩꯅꯣ ꯆꯠꯊꯣꯛꯀꯅꯦꯕ
ꯑꯣ ꯑꫭ ꯑꯣ ꯍꯣꯏ
ꯅꯪꯗꯤ ꯀꯔꯤ ꯊꯕꯛ ꯁꯨꯔꯒ ꯂꯩꯒꯅꯤ ꯉꯁꯤ
ꯉꯁꯤꯗꯤ ꯏꯨꯝꯗ ꯑꯗꯨꯝ ꯂꯩꯔꯦꯗ ꯀꯔꯤꯁꯨ ꯇꯧꯗ꯭ꯔꯦꯗ ꯅꯨꯡꯁꯥꯁꯨ ꯁꯥꯃꯟꯕꯒꯤꯀꯣ
ꯎꯝ
ꯎꯝ ꯎꯎꯝ ꯀꯔꯤꯁꯨ ꯇꯧꯗ꯭ꯔꯦꯗ
ꯎꯝ ꯎꯝ ꯉꯔꯥꯡ ꯕꯣꯜ ꯌꯦꯡꯕ꯭ꯔꯣ ꯅꯪꯕꯣ
ꯑꯁ ꯉꯔꯥꯡ ꯕꯣꯜ ꯌꯦꯡꯗ꯭ꯔꯦꯗ
ꯎꯝ
ꯍꯌꯦꯡ ꯌꯦꯡꯗꯣꯏꯅꯦ ꯍꯌꯦꯡ ꯅꯨꯡꯗꯥꯡꯗ
ꯎꯝ ꯄꯨꯡ ꯀ꯭ꯌꯥꯗ ꯂꯩꯒꯦ ꯕꯣꯜꯗꯣ
ꯇꯥꯡꯗ
ꯑꯩꯗꯤ ꯌꯦꯡꯗꯦ ꯕꯣꯜ
ꯑꯣ ꯑꯣ ꯍꯌꯦꯡꯗꯤ ꯍꯌꯦꯡꯗꯤ ꯄꯨꯡ ꯑꯦꯂꯚꯦꯟ ꯑꯗꯨꯋꯥꯏꯗ ꯌꯦꯡꯒꯅꯤ ꯏꯂꯚꯦꯟꯗ ꯍꯥꯏꯕ ꯅꯠꯇ꯭ꯔꯥ ꯍꯌꯦꯡ
ꯑꯩꯗꯤ ꯈꯪꯗꯦꯅꯦꯍꯦ
ꯎꯝ ꯎꯝ ꯕꯤꯠꯇꯤ ꯀꯌꯥꯃꯨꯛꯇꯤ ꯌꯥꯎꯗꯦꯗ ꯑꯗꯨꯁꯨ ꯀꯣ
ꯎꯝ
ꯑꯉꯥꯡꯁꯤꯡꯒꯤ ꯕꯤꯠꯀꯤ ꯌꯦꯡꯒꯅꯤ
ꯎꯝ
ꯅꯪꯗꯤ ꯍꯧꯖꯤꯛ ꯀꯥꯏ ꯂꯩꯒꯦ
ꯑꯩꯔꯥ
ꯌꯨꯝꯗꯔꯥ
ꯌꯨꯝꯗꯅꯦ ꯌꯨꯝꯗ ꯍꯩ
ꯑꯣ ꯑꯣ
ꯎꯝ ꯅꯪꯗꯤ ꯃꯄꯥꯟꯗ ꯂꯩꯕ꯭ꯔꯣ
ꯑꯣ ꯑꯩ ꯍꯣꯔꯦꯟ ꯆꯠꯊꯣꯛꯀꯅꯦꯕ
ꯑꯣ
ꯍꯣꯔꯦꯟ ꯆꯠꯊꯣꯛꯑꯒ ꯑꯃꯨꯛ ꯍꯥ ꯍꯜꯂꯛꯄ ꯀꯥꯟꯗꯁꯨ ꯑꯃꯨꯛ ꯇꯧꯔꯛꯀꯦ
ꯎꯝ ꯅꯪꯗꯤ ꯌꯨꯝ ꯄꯥꯜꯂꯕꯣ ꯑꯥ ꯇꯥꯕ꯭ꯔꯥ
ꯏꯕꯅꯤ ꯀꯅꯥꯔꯦꯀꯣ
ꯑꯥ ꯑꯥ
ꯅꯣꯛꯄꯨꯗꯤ ꯌꯥꯔꯖꯥꯔꯥ
ꯍꯨꯝ ꯍꯨꯛ
ꯑꯂꯥꯏ ꯅꯣ ꯅꯣꯛꯄꯗꯤ ꯌꯥꯔ ꯌꯥꯢ ꯈꯪꯗꯦ ꯑꯩꯁꯦ ꯌꯥꯕꯨ ꯌꯥꯗꯕ꯭ꯔꯥ
ꯑꯗꯨꯁꯨ ꯍꯪ ꯐꯖꯅ ꯍꯪꯒꯗꯧꯕꯅꯤꯅꯦ ꯅꯣꯛ ꯅꯣꯛꯔꯒ ꯑꯃꯨꯛ ꯆꯠꯂ
ꯑꯃꯥꯢ ꯅꯪ ꯅꯪ ꯍꯪ
ꯑꯩꯗꯤ ꯈꯥꯡ ꯈꯥꯡ ꯂꯩꯔꯤꯅꯦ
ꯃꯤ ꯃꯈꯣꯟ ꯐꯥꯎ ꯇꯥꯕ ꯌꯥꯗꯦ ꯍꯥꯏꯕꯗꯨꯗꯀꯣ
ꯅꯪ ꯌꯨꯝ ꯄꯥꯜꯂꯕ ꯍꯪꯂꯛꯄꯗ ꯀꯔꯤꯅꯣ ꯁꯤꯄꯤꯁꯦ ꯎꯝꯅ
ꯍꯥꯎꯏ
ꯅꯪ ꯅꯃꯥꯟꯅꯕꯤꯁꯤꯡ ꯅꯣꯏ ꯂꯩꯃꯤꯟꯅꯕꯁꯤꯡꯗꯨꯗꯤ ꯂꯣꯏꯅ ꯌꯥꯈ꯭ꯔꯕ꯭ꯔꯥ ꯃꯣꯏꯒꯤꯁꯨ
ꯑꯥꯎ ꯂꯣꯏꯅ ꯌꯥꯈ꯭ꯔꯦ ꯂꯣꯏꯅ ꯌꯥꯈ꯭ꯔꯦ ꯍꯧꯖꯤꯛ ꯑꯃ ꯑꯃꯁꯨ ꯇꯧꯔꯤꯌꯦ ꯍꯧꯖꯤꯛ
ꯎꯝ ꯀꯩꯅꯣ ꯒ꯭ꯔꯨꯞꯇ ꯅꯪꯉꯣꯟꯗꯁꯨ ꯌꯥꯎꯍꯧꯔꯛꯄ꯭ꯔꯥ ꯒ꯭ꯔꯨꯞꯇ ꯒ꯭ꯔꯨꯞꯇ ꯋꯥꯆꯦꯞꯇ ꯑꯦꯠ ꯇꯧꯔꯛꯈ꯭ꯔꯕ꯭ꯔꯥ ꯍꯥꯏꯕ ꯅꯉꯣꯟꯗ
ꯁꯤꯗ ꯇꯧꯔꯛꯇ꯭ꯔꯤꯅꯦ
ꯑꯣ ꯑꯣ ꯑꯣ ꯑꯣ ꯑꯗꯨꯗꯤ ꯍꯣꯔꯦꯟ ꯇꯧꯔꯛꯇꯣꯏ ꯃꯥꯅꯦ ꯑꯩꯒꯤꯗꯤ ꯍꯦꯛ ꯇꯧꯀꯣ ꯇꯧꯔꯛꯑꯦꯕ ꯑꯩ ꯍ‌ꯦꯟ ꯀꯩꯅꯣ ꯇꯧꯒꯤꯒ‌ꯦ ꯍꯥꯏꯕꯤꯒꯦꯀꯣ ꯑꯦꯠ ꯇꯧ ꯍꯥꯏꯅ ꯑꯗꯨ ꯅꯠꯇꯦ ꯑꯅꯧꯕ ꯒ꯭ꯔꯨꯞꯅꯦ ꯑꯗꯨ ꯃꯤꯡꯗꯣ ꯄꯟꯕ ꯌꯥꯗꯦꯀꯣ ꯅꯪ ꯇꯧꯔꯗꯤ ꯅꯪ ꯗꯤꯁꯀ꯭ꯋꯥꯂꯤꯐꯥꯏꯗ ꯗꯤꯁꯀ꯭ꯋꯥꯂꯤꯐꯥꯏꯗ ꯆꯠꯀꯅꯤ ꯍꯥꯏꯕꯅꯤ ꯅꯠꯇꯦ ꯑꯁꯤ ꯅꯠꯇꯦ ꯃꯣꯏꯅ ꯑꯇꯣꯞꯄ ꯁꯦꯝꯃꯛꯄꯅꯦ ꯃꯣꯏꯅ ꯁꯦꯝꯂꯛꯀꯅꯦꯕꯀꯣ ꯑꯗꯨ ꯑꯁꯤꯒꯤꯗ ꯅꯠꯇꯦ ꯍꯣꯏ ꯑꯁꯤꯒꯤꯗꯤ ꯑꯁꯤꯒꯤꯅꯤ ꯑꯗꯨ ꯑꯣꯏꯔꯒꯁꯨ ꯀꯣ
ꯎꯝ
ꯈꯔꯥ ꯀꯩꯅꯣ ꯃ‌ꯣꯏꯅ ꯃꯤꯡꯗꯣ ꯐꯖꯅ ꯊꯥꯔꯒ
ꯑꯣ ꯑꯣ ꯑꯗꯨꯁꯨ ꯑꯩꯉꯣꯟꯗꯁꯨ ꯍꯥꯞꯄꯤꯌꯨ ꯍꯥꯏꯕꯤꯌꯨꯅꯦ ꯍꯣꯔꯦꯟ ꯀꯣ ꯇꯥꯕ꯭ꯔꯣ ꯇꯥꯕ꯭ꯔꯣ
ꯇꯥꯏꯌꯦ ꯇꯥꯏꯌꯦ ꯇꯥꯕ꯭ꯔꯣ
ꯀꯔꯤ ꯍꯧꯖꯤꯛ ꯈꯛꯇꯪ ꯇꯥꯏ ꯀꯔꯤ ꯇꯧꯔꯤꯅꯣ ꯅꯪꯗꯤ ꯈꯨꯝꯁꯨ ꯈꯨꯝꯂꯛꯇꯦ
ꯑꯩꯁꯨ ꯅꯉꯣꯟꯗ ꯇꯥꯕ꯭ꯔꯥ ꯇꯥꯕ꯭ꯔꯥ ꯍꯪꯉꯒ
ꯑꯣ ꯑꯗꯨꯗꯤ ꯅꯦꯠꯋꯥꯛꯅ ꯑꯣꯏꯔ ꯃꯥꯜꯂ‌ꯦ
ꯎꯝ ꯍꯟꯗꯛꯇꯤ ꯑꯗꯨꯝ ꯁꯥꯟꯅꯕ ꯅꯨꯡꯉꯥꯏ ꯑꯣ ꯑꯣ ꯊꯝꯃꯔꯣꯏ ꯑꯩꯁꯨ ꯑꯗꯨꯒꯤ ꯇꯥꯕ꯭ꯔꯣ ꯇꯥꯕ꯭ꯔꯣꯅ
ꯎꯝ ꯎꯝ ꯅꯣꯏ ꯅꯃꯥꯟꯅ ꯍꯥꯥ
ꯂꯨꯗꯤ ꯂꯨꯗꯧ ꯃꯥꯜꯂꯤꯀꯣ
ꯂꯨꯗꯦꯍꯦ ꯀꯔꯤꯅꯣ ꯑꯩꯈꯣꯏ ꯀꯣꯜ ꯇꯧ ꯑꯗꯣ ꯑꯩꯗꯤ ꯀꯥꯏꯕ ꯈꯛꯇꯪꯅꯦ
ꯃꯤ ꯑ‌ꯦ ꯀꯩꯅꯣ ꯑ ꯀꯔꯤ ꯍꯥꯏꯁꯤꯔꯥ ꯃꯤꯗꯣ ꯎꯝ ꯌꯥꯝꯔꯥꯛꯂꯗꯤ ꯍꯥꯏꯕꯅꯤꯗ ꯑꯩꯈꯣꯏꯗꯤ ꯑꯩꯈꯣꯏ ꯁꯤ ꯃꯤ ꯑꯍꯨꯝ ꯃꯔꯤ ꯌꯥꯎꯔꯤꯗꯅ ꯑꯩꯈꯣꯏꯗ ꯑꯗꯨꯝ ꯇꯧꯅꯔꯁꯨ ꯌꯥꯕꯗꯨꯕꯨ ꯁꯤꯗꯤ ꯅꯝꯕꯔꯗ ꯑꯩ ꯅꯪꯒꯤ ꯅꯝꯕꯔꯗ ꯂꯧꯊꯣꯛꯑꯒ ꯑꯃꯨꯛ ꯀꯣꯜ ꯇꯧꯔꯤꯅꯦ
ꯎꯝ ꯏꯁ ꯑꯩꯅ ꯇꯧꯔꯛꯄꯅꯦꯍꯦ ꯅꯪꯉꯣꯟꯗ
ꯑꯣ ꯑꯣ ꯑꯩꯅꯁꯨ ꯇꯧꯒꯦꯅ ꯅꯝꯕꯔꯗꯤ ꯂꯧꯊꯣꯛꯈ꯭ꯔꯕꯅꯦꯕ ꯅꯪ
ꯎꯝ ꯍꯣꯏ ꯍꯣꯏ ꯍꯣꯏ ꯑꯗꯨꯕꯨꯗꯤ ꯀꯩꯁꯨ ꯀꯥꯏꯗꯦ ꯑꯩꯅ ꯍꯥꯏꯒꯦꯀꯣ
ꯎꯝ
ꯒ꯭ꯔꯨꯞꯇ ꯅꯪꯉꯣꯟꯗ ꯑꯦꯗ ꯇꯧꯔꯛꯀꯅꯤ ꯍꯥꯏꯕ
ꯎꯝ
ꯒ꯭ꯔꯨꯞꯇ ꯑꯦꯠ ꯇꯧꯔꯛꯇ꯭ꯔꯗꯤ ꯅꯪ ꯑꯁꯤ ꯃꯤ ꯌꯥꯎꯋꯦ ꯌꯥꯎꯋꯦ ꯍꯥꯏꯕꯗꯣ ꯈꯪꯉꯣꯏꯗꯅ
ꯑꯧ
ꯍꯥꯏꯕꯗꯤ ꯑꯩꯗꯤ ꯑꯩꯗꯤ ꯌꯥꯎꯔꯦ ꯅꯪꯁꯨ ꯌꯥꯎ ꯍꯥꯏꯅ ꯑꯩꯅ ꯍꯥꯡꯍꯟꯕꯅꯤ ꯗꯅ ꯑꯗꯨꯗ ꯌꯥꯎꯕ ꯃꯌꯥꯝꯒꯤ ꯑꯩꯈꯣꯏ ꯈꯠꯇꯪ ꯇꯧꯔꯗꯤ ꯍꯣꯏ ꯅꯨꯡꯁꯨ ꯅꯨꯡꯉꯥꯏꯒꯅꯤ ꯑꯗꯨ ꯑꯣꯏꯔꯒꯁꯨ ꯃꯤ ꯑꯇꯣꯞ ꯑꯇꯣꯞꯄꯗꯁꯨ ꯗꯨꯝ ꯀꯣꯜ ꯇꯧꯅꯤꯉꯥꯏꯒꯤꯀꯣ꯫ ꯃꯣꯏꯅ ꯑꯁꯤꯒꯤ ꯌꯥꯎꯕꯁꯤꯡꯗꯣ꯫ ꯑꯗꯨꯗꯣ ꯒ꯭ꯔꯨꯞꯇꯣ ꯍꯥꯡꯕꯅꯦꯕ ꯑꯗꯨ ꯇꯧꯕ ꯀꯥꯟꯗ ꯒ꯭ꯔꯨꯞꯇ ꯃꯤ ꯌꯥꯝ ꯂꯥꯛꯄꯅꯤ꯫ ꯀꯅꯥ ꯐ꯭ꯔꯤ ꯑꯣꯏꯕ꯭ꯔꯥ ꯀꯣꯜ ꯇꯧꯔꯛꯀꯦ ꯅꯠꯇ꯭ꯔꯒ ꯀꯣꯜ ꯇꯧꯔꯛꯑꯣ ꯄꯥꯏꯈꯠꯄꯤꯒꯦ ꯍꯥꯏꯕꯒꯨꯝꯕ ꯀꯣ
ꯑꯣ ꯑꯣ
ꯌꯥꯝ ꯂꯥꯛꯄꯅꯦ ꯑꯗꯨꯗ ꯑꯈꯣꯏꯅ ꯑꯗꯨꯝ ꯇꯧꯕ ꯌꯥꯔꯦ ꯅꯝꯕꯔ ꯅꯝꯕꯔꯗꯣ ꯁꯦꯐ ꯇꯧꯔꯒ ꯁꯦꯐ ꯍꯥꯏꯕꯗꯤ ꯀꯩꯅꯣ ꯇꯧꯔꯒ ꯅꯝꯕꯔ ꯅꯝꯕꯔꯗꯣ ꯀꯣꯄꯤ ꯇꯧꯔꯒꯀꯣ
ꯎꯝ
ꯗꯨꯃꯥꯏꯟ ꯇꯧꯕ ꯌꯥꯔꯦ꯫
ꯑꯣ ꯑꯣ ꯑꯩꯉꯣꯟꯗꯁꯨ ꯍꯨꯔꯦꯟ ꯍꯥꯏꯕꯤꯌꯨꯀꯣ ꯎꯝ
ꯅꯝꯕꯔꯗꯣ ꯅꯪꯅ ꯀꯣꯜ ꯇꯧꯝ ꯇꯧ ꯇꯧꯅꯤꯡꯕ ꯃꯤꯁꯤꯡꯗꯨꯗ꯫
ꯑꯧ
ꯃꯦꯁꯦꯁ ꯊꯥꯎ ꯀꯣꯜ ꯇꯧꯔꯛꯄ ꯌꯥꯕ꯭ꯔꯥ ꯍꯥꯏꯔꯒ ꯍꯣꯏ ꯍꯥꯏꯔꯗꯤ ꯇꯧꯑꯣ
ꯍꯣꯏ ꯍꯣꯏ ꯍꯣꯏ ꯍꯣꯏ
ꯎꯝ ꯑꯗꯨꯅ ꯈꯔ ꯂꯥꯏꯗꯅ꯫
ꯑꯥꯎ
ꯐꯣꯟ ꯇꯧꯔꯛꯄ ꯃꯤꯁꯤꯡ ꯌꯥꯔꯦ ꯀꯥꯏꯅ ꯇꯧꯔꯒ ꯂꯣꯏꯅ ꯇꯧꯕꯗꯨꯗꯤ ꯑꯩꯈꯣꯏꯁꯨ꯫ ꯑꯩꯗꯤ ꯏꯀꯥꯏꯌꯦ ꯑꯗꯨꯒꯤꯀꯣ ꯅꯨꯄꯤ ꯑꯃꯅ ꯑꯩꯉꯣꯟꯗ ꯃꯦꯁꯦꯁ ꯊꯥꯔꯛꯑꯦ ꯎꯝ
ꯎꯝ
ꯎꯊꯤ ꯋꯥꯔꯦꯝꯅꯤꯗꯥ ꯑꯦ
ꯎꯎꯝ ꯃꯇꯝꯕꯨꯗꯤ ꯏꯁ ꯃꯥꯡꯗꯤ ꯃꯥꯡꯉꯅꯤꯀꯣ ꯐꯪꯕꯨꯗꯤ ꯐꯪꯉꯁꯨꯅꯤ
ꯐꯝ ꯑꯦ ꯃꯇꯝ ꯍꯥꯏꯕꯁꯦ ꯍꯣꯏ ꯃꯤꯅꯤꯠ ꯇꯔꯥ ꯍꯧꯖꯤꯛ ꯉꯍꯥꯛ ꯂꯩꯔꯗꯤ ꯇꯠꯈ꯭ꯔꯅꯤ ꯁꯤꯁꯦ
ꯑꯥ ꯑꯣ
ꯅꯪꯖꯤꯁꯨ ꯍꯧꯕꯗ ꯉꯥꯏꯔꯤ
ꯎꯝꯎꯝ ꯑꯗꯣ ꯑꯩꯉꯣꯟꯗꯁꯨ ꯍꯧꯖꯤꯛ ꯍꯦꯛ ꯇꯧꯕ ꯂꯣꯏꯔꯒ ꯑꯩꯉꯣꯟꯗꯁꯨ ꯑꯦꯠ ꯇꯧꯕꯤꯔꯣꯅ ꯍꯥꯏꯕꯤꯔꯨꯀꯣ꯫ ꯑꯗꯨ ꯃꯇꯨꯡꯗ ꯁꯤ ꯃꯤ ꯑꯅꯤꯁꯨ ꯑꯃꯨꯛ ꯂꯥꯛꯀꯅꯤꯕ ꯑꯗꯨ ꯃꯤ ꯑꯅꯤꯗꯨꯁꯨ ꯑꯃꯨꯛ ꯇꯧꯍꯟꯅꯕꯀꯣ꯫
ꯃꯤ ꯑꯅꯤꯗꯣ ꯃꯩꯇꯩꯂꯣꯟ ꯉꯥꯡ ꯃꯅꯤꯄꯨꯔꯤ ꯈꯛꯇ ꯉꯥꯡꯒꯗꯕꯅꯦꯕ꯫
ꯉꯥꯡꯒꯗꯧꯕꯅꯦ ꯑꯁꯤ ꯑꯅꯤ ꯑꯩꯈꯣꯏ ꯌꯨꯝꯗ ꯂꯩꯕ ꯃꯤ ꯑꯅꯤꯗꯣ꯫
ꯑꯣ ꯑꯣ ꯑꯣ ꯑꯣ꯫
ꯑꯗꯨ ꯑꯅꯤꯁꯨ ꯇꯧꯒꯅꯤꯕꯀꯣ꯫
ꯎꯝ
ꯎꯝ ꯑꯩꯗꯤ ꯑꯉꯥꯡꯒ ꯄꯨꯊꯣꯛꯔꯒꯀꯣ
ꯎꯝ ꯎꯝ ꯎꯝ ꯅꯪ ꯅꯅꯥꯎ ꯅꯨꯄꯥꯁꯨ ꯌꯥꯎꯍꯟꯕ ꯌꯥꯔꯦ
ꯃꯀꯣꯛꯇ ꯊꯣꯝꯕꯒꯤ ꯆꯠꯈ꯭ꯔꯦ
ꯍꯥꯥ
ꯑꯉꯥꯡ ꯑꯃꯗꯣ ꯂꯛ
ꯀꯔꯤ ꯇꯧꯋꯦꯕ
ꯑꯩꯒꯤ ꯑꯉꯥꯡ ꯑꯍꯟꯗꯣ
ꯑꯥꯎ
ꯑꯗꯨ ꯑꯉꯥꯡ ꯑꯍꯟꯗꯣ ꯂꯥꯡꯒꯦ ꯇꯧꯕꯗ ꯑꯩꯅ ꯃꯀꯣꯛꯇ ꯇꯣꯛ ꯂꯥꯎꯅ ꯊꯣꯝꯔꯕ ꯆꯦꯟꯊꯣꯛꯈ꯭ꯔꯦ ꯅꯪ ꯅꯪꯅ ꯑꯩ ꯈꯪꯕ꯭ꯔꯥ ꯅꯪ ꯅꯪꯒꯤꯁꯨ ꯅꯥꯄꯣꯠ ꯂꯧꯕꯤꯔꯣꯏꯅ
ꯑꯗꯨꯒ ꯋꯥ ꯉꯥꯡꯕꯁꯨ ꯌꯥꯗ ꯃꯃꯤꯛꯇꯣ ꯄꯩꯔ ꯌꯦꯡꯔꯝꯃꯒꯥ ꯆꯠꯈ꯭ꯔꯦ
ꯑꯗꯨꯃꯥꯏ ꯇꯧꯑꯣ ꯅꯈꯨꯠꯅ
ꯑꯣ ꯑꯣ ꯑꯩ ꯇꯧꯔꯕꯅꯦ ꯑꯃꯗꯨꯁꯨ ꯉꯁꯥꯏꯁꯨ ꯐꯣꯟ ꯋꯥꯔꯤ ꯁꯥꯟꯅꯔꯀꯥꯟꯗ ꯑꯇꯣꯟꯕꯤꯗ ꯀꯥꯞꯔꯛꯇꯅ ꯊꯨꯅ ꯊꯣꯛꯈ꯭ꯔꯣꯅ ꯑꯦꯛꯁꯟ ꯇꯧꯔꯒꯀꯣ
ꯎꯝ
ꯎꯝ
ꯑꯁ ꯁꯤꯗꯤ ꯑꯩꯒꯤ ꯎꯝ ꯑꯩꯈꯣꯏꯒꯤ ꯍꯦꯔꯣ ꯂꯥꯛꯑꯀꯥꯟꯗ ꯗꯤ ꯋꯥꯊꯤꯗꯤ ꯌꯥꯝ ꯆꯥꯒꯗꯧ ꯃꯥꯜꯂꯦ ꯁꯤꯁꯦ
ꯅꯣꯏ ꯍꯦꯔꯣꯗꯤ ꯀꯩꯅꯣ ꯇꯧꯋꯦꯅ ꯅꯨꯡꯊꯤꯟꯗꯗꯤ ꯂꯩꯇꯦꯅ ꯂꯩꯇꯕ ꯃꯇꯝꯗ ꯑꯗꯨꯝ ꯇꯧꯕ ꯌꯥꯏꯅ
ꯑꯧ
ꯎꯝ
ꯁꯤ ꯐꯥꯔꯦ ꯐꯥꯔꯦ ꯑꯩꯈꯣꯏꯁꯨ ꯎꯝ ꯑꯩ ꯍꯥ ꯍꯥꯡꯈ꯭ꯔꯦ ꯌꯥꯔꯦꯕ ꯌꯥꯔꯦꯕ ꯅꯪꯁꯨ ꯌꯥꯎꯋꯦ ꯈꯣꯠꯂꯦ ꯑꯃꯗꯨꯁꯨ